ꯇꯥꯏꯌꯦ ꯇꯥꯏꯌꯦ ꯑꯣ ꯀꯩꯅꯣ ꯐꯥꯒꯤꯗꯨꯗꯤ ꯂꯣꯏꯔꯕꯅ
ꯀꯔꯤ
ꯈꯥꯒꯤ ꯉꯥꯅꯨꯗꯨꯗꯤ ꯂꯣꯏꯔꯕꯕ
ꯈꯥꯒꯤꯒꯤ
ꯈꯥꯔꯤ ꯉꯥꯅꯨ ꯃꯔꯨꯝ ꯀꯣꯛꯄꯤꯗꯣ
ꯑꯁ ꯂꯧꯗ꯭ꯔꯔꯤꯗ
ꯃꯈꯣꯟꯅ ꯌꯥꯝ ꯍꯧꯋꯦ ꯑꯗꯨ ꯃꯈꯣꯟ ꯌꯥꯝ ꯍꯧꯅꯤꯅ ꯇꯧꯕꯅꯦꯅꯦ ꯃꯔꯨ ꯃꯔꯨ ꯍꯣꯏ ꯍꯣꯏ ꯃꯔꯨꯒꯤꯗꯤ ꯃꯥ ꯌꯥꯝ ꯀꯥꯟꯅꯕ
ꯑꯗꯨꯗꯣ ꯅꯪꯒꯗꯤ ꯅꯪꯅ ꯂꯣꯏꯒꯦꯗꯤ ꯑꯁ ꯅꯪ ꯂꯝ ꯂꯩꯇꯦ ꯌꯥꯔꯣꯏ
ꯑꯗꯨꯅꯦ ꯑꯩ ꯃꯈꯣꯟꯗ ꯌꯥꯝ ꯐꯥꯎꯅꯦꯅ ꯇꯧꯕꯅꯦ
ꯃ ꯐꯣꯟ ꯊꯥꯎ ꯑꯗꯨ ꯃꯥꯔꯤꯅꯦ
ꯑꯩꯈꯣꯏ ꯅꯣꯏ ꯍꯥꯏꯖꯕ ꯉꯥꯅꯨ ꯑꯇꯣꯞꯄ ꯕꯤꯂꯥꯏꯇꯤꯗꯨꯗꯤ ꯅꯪ ꯊꯥ ꯇꯔꯨꯛꯀ ꯆꯥꯕ ꯌꯥꯏ ꯊꯥꯔꯨꯛ ꯅꯨꯝ ꯀꯣꯏꯀꯥꯏꯗꯣ ꯃꯥꯗꯤ ꯊꯥ ꯑꯍꯨꯝ ꯃꯔꯤꯗ ꯆꯥꯕ ꯌꯥꯔꯦ ꯑ ꯃꯁꯥ ꯇꯥꯁꯟꯕꯗꯤ ꯋꯥꯠꯂꯤꯕꯀꯣ ꯑꯗꯨꯁꯨ ꯆꯥꯎꯕꯗꯤ ꯂꯣꯏꯔꯦ
ꯑꯗꯣ ꯆꯍꯤꯗ ꯊꯔꯤ ꯁꯤꯁꯇꯤ ꯐꯥꯏꯚꯁꯤꯁꯦ
ꯇꯥꯁꯅꯗꯤ ꯃꯇꯝꯒꯤꯗꯣ
ꯑ ꯇꯥꯏ ꯇꯥꯏ
ꯃꯁꯥ ꯇꯁꯥꯁꯟꯗꯤ ꯃꯃꯜ ꯃꯇꯝꯒꯤ ꯑꯩꯈꯣꯏꯅ ꯉꯧꯔ ꯆꯥꯔꯦꯗꯅ ꯊꯥꯎ ꯐꯠꯇ꯭ꯔꯁꯨ ꯌꯥꯔꯦꯕ ꯊꯥꯎ ꯈꯨꯊꯣꯛꯑꯝꯃꯣꯏ
ꯑꯗꯨ ꯃꯥꯒꯤ ꯃꯔ ꯆꯍꯤꯤ ꯐꯚꯨꯝ ꯑꯈ
ꯑꯗꯨꯗ
ꯃꯔꯨꯝ ꯌꯥꯝ ꯀꯣꯛꯑꯦꯕ ꯑꯗꯨꯒꯤ ꯉꯅꯗꯨꯗꯤ
ꯀꯣꯛꯑꯦ ꯃꯔꯨꯝ ꯀꯣꯛꯑꯦ ꯑꯣ ꯃꯥꯖꯦ ꯄꯤꯖꯕꯒꯤ ꯃꯈꯥ ꯄꯣꯜꯂꯦꯗ
ꯑꯗꯨ ꯂꯝꯗꯣ ꯆꯥꯎꯔꯒꯗꯤ ꯍꯪꯁꯦ ꯑꯗꯨꯝ ꯊꯥꯗꯣꯛꯕ ꯅꯨꯡꯗꯥꯡ ꯐꯥꯖꯤꯟꯕ ꯑꯗꯨꯒꯝꯕꯅ ꯌꯥꯝ ꯑꯗꯨ ꯑꯗꯨꯅ ꯀꯔ ꯍꯥꯏꯕ
ꯃꯔꯨꯝ ꯀꯣ ꯀꯣꯏꯁꯨ ꯃꯥ ꯐꯥꯖꯤꯟꯗꯗꯤ ꯁꯨꯡꯉꯥꯏ ꯐꯥꯖꯤꯟꯕꯗꯣ ꯐꯥꯖꯤꯜꯂꯒ ꯂꯣꯏꯕꯗꯤ ꯀꯥꯟꯅꯗꯦ
ꯊꯗꯦ ꯀꯜꯂ ꯑ ꯊ ꯋꯥ ꯇ ꯃꯥ ꯊ ꯃ ꯐꯣꯟ ꯍꯗ ꯍꯅꯤ ꯂꯝꯍꯥꯡꯗ ꯂꯣꯏꯗꯕ ꯄꯣꯠꯅꯦꯕ ꯃꯣꯏꯗꯤ
ꯎꯝ ꯈꯔ ꯄꯤꯖꯕ ꯊꯥꯗꯣꯛꯄ ꯑꯗꯨ ꯅꯨꯡꯇꯤꯒꯤ ꯁꯨꯝ ꯊꯥꯗꯣꯛ ꯈꯣꯠꯇꯣꯛꯄ ꯇꯧꯕ ꯑꯗꯨꯃꯥꯏꯅ ꯇꯧꯔꯗꯤ ꯃꯔꯨꯝ ꯊꯗ
ꯑ ꯏꯕ ꯍꯦꯃꯤ ꯆꯞ ꯆꯥꯅꯤ ꯑ ꯆꯥ ꯊꯥꯗꯣꯛꯈ꯭ꯔꯒ ꯃꯆꯤꯟꯖꯥꯛꯇꯣ ꯅꯣꯡꯃꯗ ꯑꯍꯨꯝꯂꯛ ꯄꯤꯖꯔꯒ
ꯑꯩꯗꯤ ꯚꯦꯔꯥꯏꯇꯤꯒꯤꯗꯤ ꯑꯩꯈꯣꯏꯒꯤ ꯑꯃ ꯑꯃ ꯊꯣꯛꯂꯛꯄ ꯑꯅꯧꯕ ꯑꯃ ꯊꯣꯛꯂꯛꯄ ꯑꯩꯈꯣꯏꯒꯤ ꯄꯣꯠ ꯃꯆꯨꯒꯤꯗꯣ
ꯑ
ꯑꯗꯨꯗꯨꯅꯦ ꯌꯥꯝ ꯂꯣꯏꯅꯤꯡꯉꯁꯦ ꯀꯦꯖꯤ ꯑꯃꯗ ꯀꯌꯥꯨ ꯇꯥꯏꯌꯦ
ꯃꯣꯏꯗꯤ
ꯌꯦꯡꯕ ꯌꯥꯝ ꯅꯨꯡꯉꯥꯏꯕ ꯍꯥꯏꯇꯥꯔꯦꯅꯦ
ꯑꯗꯨꯗꯤ ꯌꯥꯝ ꯆꯥꯎꯋꯦ ꯍꯥꯏ ꯉꯥꯅꯨꯗꯣ
ꯎꯝ ꯑꯩ ꯑꯩ ꯑꯩ ꯑꯗꯨꯒꯤ ꯕ꯭ꯔꯤꯖꯇꯨ ꯌꯥꯝ ꯄꯥꯝꯕ ꯍꯥꯏꯇꯥꯔꯦ ꯀꯥꯏ ꯉꯥꯅꯨ ꯀꯤꯖꯤꯗꯁꯨ ꯑ ꯌꯧꯔꯦ
ꯑꯩꯅ ꯍꯥꯏꯗꯤ ꯑꯗꯨꯒꯤ ꯉꯥꯅꯨꯗꯣ ꯃꯁꯥꯗꯣ ꯌꯥꯝ ꯆꯥꯎꯋꯦꯕ
ꯎꯝ
ꯑꯩꯈꯣꯏ ꯕꯤꯂꯥꯏꯇꯤꯁꯤꯒꯁꯨ ꯕꯤꯂꯥꯏꯇꯤꯗꯒꯤ ꯍꯦꯟꯅꯁꯨ ꯆꯥꯎꯋꯦꯕ
ꯎꯝ
ꯑ ꯀꯦꯖꯤ ꯃꯉꯥꯃꯨꯛ ꯃꯉꯥ ꯇꯔꯨꯛꯀꯨ ꯇꯥꯔꯝꯗꯧ ꯃꯥꯜꯂꯦꯕ
ꯃꯥꯜꯂꯦ ꯑꯗꯨꯒꯤ ꯕ꯭ꯔꯤꯠꯇꯣ ꯌꯥꯝ ꯄꯥꯝꯕ ꯍꯥꯏꯁ
ꯀꯔ ꯃ ꯁ ꯑꯩ ꯇꯔꯤ ꯎꯟ ꯃꯁꯨ ꯅꯠꯇꯦꯗ ꯑꯗꯨꯃꯥꯏꯅ ꯇꯧꯗꯦꯗ
ꯑꯁ ꯑꯩꯈꯣꯏꯅꯗꯤ ꯑꯣꯏꯕ ꯉꯝꯃꯣꯏꯍꯦ ꯀꯔꯥꯏ ꯀꯥꯏ ꯑꯣꯏꯕ ꯉꯝꯃꯣꯏ ꯍꯥꯏꯕꯗꯤ ꯑꯩꯈꯣꯏꯅ ꯇꯧꯔꯁꯨ ꯃꯥꯏ ꯕ꯭ꯔꯤꯠꯇꯣ ꯅꯪꯒꯤ ꯃꯆꯨ ꯃꯥꯟꯅꯔꯁꯨ ꯑꯗꯨꯃꯗꯤ ꯑꯣꯏꯔꯣꯏ ꯃꯤ
ꯑꯩꯅꯃꯥꯏꯅ ꯃꯆꯨꯗ ꯍꯥꯏꯐꯦꯠꯇ ꯎꯞ ꯃꯆꯨ ꯆꯪꯉꯦꯕ
ꯑ ꯑꯩ ꯑꯩ ꯅꯍꯥꯟꯃꯨꯛ ꯁꯦꯝꯕ ꯑꯃ ꯕꯣꯏꯂꯔ ꯉꯥꯅꯨ ꯅꯥꯕꯗꯣ ꯕꯣꯏꯂꯔ ꯉꯥꯅꯨ ꯕꯣꯏꯂꯔ ꯉꯥꯅꯨ ꯂꯥꯕꯗꯨꯅ ꯑꯗꯨꯅꯦ ꯑꯗꯩ ꯕꯤꯂꯥꯏꯇꯤ ꯑꯃꯣꯝꯖꯤꯒ ꯇꯧꯔꯒ ꯁꯦꯝꯃꯦꯕ ꯑꯗꯨꯏ ꯃꯆꯥꯗꯣ ꯐꯖꯥꯟꯅ ꯆꯥꯎꯕꯤꯅꯦꯃꯤ
ꯕꯣꯏꯂꯔꯒꯤ ꯉꯥꯅꯨ
ꯕꯣꯏꯂꯔ ꯉꯥꯅꯨꯗꯤ ꯑꯗꯨꯝ ꯆꯥꯎꯋꯤꯗꯅ ꯑꯉꯥꯎꯕꯗꯣ꯫
ꯑꯣ ꯆꯥꯎꯕꯅꯤ ꯆꯥꯎꯕꯅꯤ ꯫
ꯑꯥ ꯑꯗꯨꯗꯨꯒ ꯕꯤꯂꯥꯏꯇꯤꯁꯤꯒ ꯃꯤꯛꯁ ꯇꯧꯔꯒ ꯁꯦꯝꯕ ꯐꯖꯅ ꯆꯥꯎꯋꯦꯕ ꯃꯆꯥꯗꯣ ꯕꯤꯂꯥꯏꯇꯤꯗꯤ ꯑꯗꯨꯝ ꯑꯣꯟꯕ꯫
ꯑꯣ
ꯕꯤꯂꯥꯏꯇꯤꯗꯨꯝ ꯑꯣꯟꯖꯔꯒ ꯃꯔꯨꯝꯒ ꯀꯣꯜꯂꯦ ꯌꯥꯝꯟ ꯆꯥꯎꯋꯦ ꯑꯗꯨ ꯑꯣꯏ ꯇꯥꯔꯖꯨ ꯑꯃꯣꯝ
ꯎꯝꯝ ꯅꯪꯅ ꯅꯪꯅ ꯅꯨꯡꯉꯥꯏꯇ꯭ꯔꯗꯤ ꯑꯩꯈꯣꯏꯒꯤ ꯈ꯭ꯋꯥꯏꯗꯒꯤꯅꯦ ꯎ ꯃꯆꯥ ꯌꯥꯝ ꯊꯨꯅ ꯌꯣꯟꯅꯤꯡꯉꯕꯀꯣ ꯍꯥ
ꯎꯝ
ꯑꯩꯈꯣꯏꯒꯤ ꯕꯥ ꯕꯥ ꯕꯥ ꯕꯥꯕꯥ ꯂꯥꯎꯕꯤ ꯉꯥꯅꯨꯗꯣ
ꯑꯥ
ꯑꯗꯨ ꯕꯤꯂꯥꯏ ꯇꯤꯗꯨꯒ ꯁꯦꯝꯃꯣ ꯑꯗꯨꯒ ꯃꯥꯏ ꯃꯆꯥꯗꯨꯗꯤꯉꯣ ꯆꯥꯎꯕ ꯈꯪꯍꯧꯗꯕꯅꯤ꯫
ꯎꯝ ꯃꯨꯛꯁꯟꯗꯣ ꯁꯦꯝꯃꯣꯕ
ꯑꯗꯨꯗꯤ ꯃꯨꯛꯁꯟ ꯃꯨꯛꯁꯟ ꯑꯣꯜꯂꯦꯕ ꯑꯩꯅ ꯍꯥꯏꯖꯦ ꯍꯧꯖꯤꯛꯀꯤ ꯕꯣꯏꯂꯔ ꯉꯥꯅꯨꯁꯤꯒ ꯕꯤꯂꯥꯏꯇꯤꯖꯤꯒ ꯁꯦꯝꯕꯗ ꯃꯨꯛꯁꯟ ꯑꯣꯟꯗꯦꯕ
ꯑꯣꯟꯗꯦ꯫
ꯑꯗꯨꯝ ꯕꯤꯂꯥꯏꯇꯤ ꯑꯗꯨꯝ ꯑꯣꯜꯂꯦꯕ ꯍꯧꯖꯤꯛꯀꯤ ꯅꯪꯅ ꯍꯥꯏꯗꯨꯗꯤ ꯕꯥ ꯕꯥ ꯂꯥꯥꯎꯕꯤꯗꯨꯒ ꯑꯃꯗꯨꯒꯗꯤ ꯃꯨꯛꯁꯟ ꯇꯥꯏꯌꯦꯕ꯫ ꯍꯧꯖꯤꯛ ꯀꯤ ꯑꯩꯅ ꯍꯥꯏꯔꯤ ꯕꯣꯏꯂꯔ ꯉꯥꯅꯨꯖꯤꯒꯗꯤ ꯇꯥꯗꯦꯕ ꯕꯤꯂꯥꯏꯇꯤ ꯑꯗꯨꯝ ꯑꯣꯟꯖꯔꯒ ꯌꯥꯝ ꯆꯥꯎꯋꯦ ꯉꯅꯨ ꯂꯥꯕꯀꯗꯣ ꯐꯖꯩꯪ ꯀꯩꯅꯣ ꯑꯉꯥꯎꯕꯀꯥ ꯌꯥꯎꯌꯦꯕ ꯉꯧꯔꯣꯛ ꯉꯧꯔꯒ ꯃꯇꯔꯣꯛꯀ ꯉꯥꯡꯁꯪ ꯉꯥꯡꯉꯒ
ꯎꯝ
ꯑꯩꯅ ꯌꯥꯝ ꯐꯨꯅꯤꯡꯕꯗꯣ ꯑꯣꯏꯕꯥ
ꯉꯥꯔꯥꯡ ꯑꯃꯗꯨꯒꯤꯗꯤ ꯌꯥꯗ꯭ꯔꯕꯣ꯫
ꯍꯥ
ꯑꯦꯒꯤ ꯉꯔꯥꯡ ꯅꯪꯅ ꯍꯥꯏꯐꯦꯠ ꯁꯦꯝꯃꯒ ꯌꯦꯡꯕꯗꯣ
ꯌꯥꯗ꯭ꯔꯦꯗ ꯃꯥꯢꯗꯣ ꯃꯦꯁꯦꯁ ꯂꯥꯛꯄ ꯉꯝꯗꯦ ꯀꯩꯒꯤꯅꯣ ꯈꯪꯗꯦ꯫ ꯃꯗꯣ ꯌꯥꯔꯗꯤ ꯅꯨꯉꯥꯏꯒꯗꯧꯅꯤ
ꯎꯝ
ꯑꯗꯨꯅꯦ ꯍꯥꯢꯁꯦ ꯑꯁ ꯈꯪꯗ꯭ꯔꯦꯗ ꯇꯧꯔꯤꯁꯦ ꯄꯩꯁꯥꯖꯤ ꯇꯥꯅꯤꯡꯕꯩ ꯇꯅꯤꯡꯕ ꯉꯥꯛꯇꯅꯤꯡꯅꯦꯁꯤ ꯊꯥ ꯑꯃꯗ ꯌꯥꯝꯗꯕꯤꯗ ꯂꯤꯁꯤꯡ ꯇꯔꯥ ꯅꯠꯇ꯭ꯔꯒ ꯇ꯭ꯔꯥꯎꯉꯥ ꯑꯇꯣꯞꯄ ꯇꯣꯉꯥꯟꯅ ꯂꯥꯛꯆꯕ ꯑꯣꯏꯇꯥꯔꯗꯤ ꯋꯥꯈꯜ ꯈꯔ ꯅꯨꯡꯉꯥꯏꯅꯤ
ꯎꯝ
ꯍꯗ
ꯎꯝ ꯪ ꯌꯥꯝ ꯇꯔꯦ ꯃꯥꯁꯤ ꯃꯥꯒꯤ ꯄꯨꯁꯤ ꯑꯃꯗꯤ ꯅꯨꯡꯉꯥꯏꯒꯗꯕ
ꯣꯇꯨꯁꯨ ꯇꯧꯑꯣ ꯑꯗꯨ ꯃꯥ ꯇꯧꯅꯤꯡꯗꯕ ꯈꯪꯗꯦꯅꯦ ꯈꯜꯂꯦꯁꯨ ꯇꯧꯔꯛꯀꯅꯤ ꯇꯧꯕꯗꯤ
ꯀꯔꯕꯥꯔ ꯇꯧꯔ ꯑꯩ ꯑꯩ ꯈꯪꯗꯗꯩ ꯑꯩꯁꯨ ꯇꯧꯔꯁꯦ ꯑꯩꯁꯨ ꯑꯃꯗꯨ ꯋꯥꯏꯒꯦꯟ ꯁꯥꯟꯅꯔ ꯇꯧꯔꯤꯅꯦꯦ ꯅꯪ ꯅꯪ ꯅꯪꯁꯨ ꯌꯥꯎꯁ
ꯑꯔꯤ ꯇꯟꯕꯅꯤꯁ ꯑꯦ ꯍ ꯑꯗꯨꯠꯇ ꯀꯩꯅꯣ ꯇ
ꯎꯝ ꯅꯝꯕꯝꯕꯔꯒ ꯍꯥꯞꯆꯟ ꯃꯗꯣ
ꯑꯗꯨ ꯀꯩꯅꯣ ꯇꯧꯔꯕꯣ ꯅꯪ ꯍꯧꯖꯤꯛ ꯉꯥꯅꯨ ꯄꯨꯟꯅ ꯀꯌꯥ ꯂꯩꯔꯤꯅꯣ ꯍꯧꯖꯤꯦ ꯅꯪꯒꯤ
ꯑꯥ
ꯅꯅꯨ ꯄꯨꯟꯅ ꯀꯗ ꯌꯦꯅ
ꯑꯩ ꯉꯥꯅꯨ ꯃꯄꯤ ꯃꯉꯥ
ꯎꯝ ꯐ ꯍꯥꯟꯅ ꯃꯁꯥ ꯑꯣꯟꯈꯤꯕ ꯇꯤꯝꯗꯣ
ꯀꯔꯤꯌꯥ
ꯍꯥꯟꯅ ꯃꯁꯥ ꯑꯣꯏꯉꯕ ꯇꯤꯟꯗꯨꯣꯔꯕ
ꯅꯠꯇꯦ ꯃꯄꯤ ꯃꯉꯥ ꯂꯩꯔꯦ
ꯍꯥꯏꯦ ꯃꯄꯤꯁꯤ ꯍꯥꯟꯅ ꯑꯔꯤꯕ ꯅꯠꯇ꯭ꯔꯥ ꯑꯃꯛ ꯃꯄꯤꯁ
ꯃꯄꯤ ꯑꯔꯤꯕꯇꯅꯤ ꯀꯩꯅꯣ
ꯑꯣ
ꯃꯄꯤ ꯃꯉꯥ ꯂꯩꯔꯦ ꯑꯗꯨꯗꯒꯤ ꯂꯥꯕ ꯑꯅꯤ ꯑꯃ ꯂꯩꯔꯦ
ꯣꯏ ꯃꯣꯏꯒꯤ ꯕꯦꯁꯣ ꯑꯇꯣꯞꯄꯗ ꯂꯩꯔꯣ
ꯑꯇꯩ ꯃꯨꯒꯤ ꯦꯁꯅꯤ
ꯑ ꯂꯕꯅꯤ ꯁꯥꯕ
ꯂꯥꯛꯕ ꯆꯥꯎꯔꯦꯗ
ꯑ ꯆꯁ ꯑꯦ ꯍꯥꯏꯗꯤ ꯌꯦꯡꯉꯗ ꯑꯃꯧꯗꯤ ꯄꯤꯛ ꯍꯥꯏꯗꯅ ꯂꯥꯛꯑꯕꯗꯤ ꯆꯥꯎꯕ꯭ꯔꯕ
ꯎ ꯑꯃꯣꯝꯁꯨ ꯌꯥꯏ ꯑꯃꯣꯝꯁꯨ ꯑꯩꯈꯣꯏꯒꯤ ꯌꯥꯝꯅ ꯄꯤꯛꯄꯁꯨ ꯅꯠꯇꯦ ꯈꯔꯗꯤ ꯄꯤꯛꯑꯦ ꯑꯗꯨꯁꯨ ꯌꯥꯏꯗ ꯁꯨꯝ ꯃꯃꯜꯆꯥꯥ ꯐꯥꯎ ꯑꯣꯠꯇ ꯑꯣꯟꯕꯅꯤꯅ
ꯂꯥꯕꯗꯨꯁꯨ ꯃꯣꯏ ꯅꯥꯔꯦ ꯑꯃꯣꯝꯁꯨ ꯀꯨꯅ ꯂꯥꯕ ꯄꯤꯛꯄꯨꯔꯥ ꯅꯠꯇ꯭ꯔꯒ ꯂ
ꯎꯝ ꯂꯥꯕꯁꯨ ꯈꯇꯪꯗꯤ ꯈꯤꯇꯪꯗꯤ ꯄꯤꯛꯇꯛ ꯇꯥꯏ
ꯑꯣ ꯑꯗꯨ ꯏꯔꯣꯏ ꯁꯦꯝꯕ ꯂꯩꯕꯗꯨ ꯀꯤꯏꯗꯅ ꯂꯥꯛꯑꯕꯗꯣ
ꯎꯝ
ꯃꯥꯅꯦ ꯄꯤꯊ
ꯎꯝꯇ ꯑꯗꯨꯃꯥꯏ ꯄꯤ ꯀꯦꯗ ꯃꯌꯥꯏ ꯑꯣꯏꯕ ꯍꯥꯏꯇꯥꯔꯦꯅꯦ
ꯑ ꯖ ꯋꯥꯥꯡ ꯉꯥꯅꯨ ꯃꯄꯤꯁꯨ ꯀꯨꯟ ꯂꯣꯏꯕ ꯃꯄꯤ ꯉꯥꯛꯇ ꯀꯨꯟꯅꯤ ꯑꯗꯩ ꯂꯥꯕ ꯃꯉꯥꯃꯨꯛꯂ ꯀꯩꯅꯣ ꯍꯥꯞꯄꯅꯦꯕ ꯍꯛꯇ ꯃꯆꯥꯁꯦ ꯃꯣꯏ ꯑꯣꯟꯈꯠꯂꯛꯄ ꯃꯆꯥꯁꯦ ꯀꯩꯅꯣ ꯊꯝꯐꯝꯅꯦꯦꯛꯇꯅꯤ ꯀꯩꯅꯣ ꯃ ꯄꯁ ꯌꯗ
ꯎꯝ ꯈ꯭ꯋꯥꯏ ꯐꯕꯗꯤ ꯄꯤꯣꯀꯣ
ꯎꯝ
ꯃꯆꯥ ꯌꯣꯟꯒꯦ ꯍꯥꯏꯗꯤꯀꯣ ꯇꯥꯕꯣ
ꯇ ꯇꯥꯏ ꯍꯥꯏꯔꯛꯑꯣ
ꯃꯆꯥ ꯌꯣꯟꯒꯦꯗꯤ ꯑꯩꯅ ꯂꯣꯏꯕ ꯉꯥꯅꯨꯗꯣ ꯑꯗꯨ ꯂꯣꯏꯔꯒ ꯌꯣꯟꯕ ꯑꯁ ꯃꯆꯥ ꯄꯨꯕꯣꯗ ꯀꯣꯂꯤ ꯄꯣꯗ ꯑꯣꯂꯤꯒꯅꯤ
ꯑꯁ ꯃꯄꯤ ꯀꯨꯟꯊꯝꯒꯤꯗ ꯑꯗꯨꯝ ꯃꯆꯥ ꯁꯦꯟꯅꯕ ꯉꯝꯃꯔꯣꯏꯅꯪ ꯑꯗꯨꯝ
ꯃꯁꯤꯕꯨ ꯂꯣꯟ ꯌꯣꯟꯊꯣꯛꯈꯤꯗꯕꯅꯦ ꯑꯩ ꯍꯟꯗꯛꯁꯨ ꯁꯤꯕꯨ ꯍꯟꯗꯛ ꯑꯣ ꯑꯣꯟꯕꯒ ꯑꯩꯈꯣꯏ ꯃꯅꯥꯛꯇ ꯂꯩꯕ ꯁꯤꯚꯏ ꯈꯔꯅ ꯂꯜꯍꯈ꯭ꯔꯅꯦꯕ
ꯎ
ꯃꯆꯥꯗ ꯃꯥ ꯌꯨꯝ ꯆꯠꯄꯗ ꯄꯨꯒꯦ ꯍꯥꯏꯌꯦꯕꯀꯣ
ꯎ
ꯑꯆꯧꯕ ꯂꯩꯕ꯭ꯔꯥ ꯍꯪꯉꯦ ꯑ ꯑꯆꯧꯕꯗꯤ ꯁꯥꯔ ꯂꯩꯇ꯭ꯔꯦ ꯈꯣꯠꯇ꯭ꯔꯦꯅ ꯍꯥꯏꯌꯦ ꯑꯗꯣ ꯑ ꯃꯆꯥꯗꯤ ꯂꯩꯔꯤ ꯃꯟꯗꯛ ꯃꯆꯥ ꯑꯣꯜꯂꯛꯄꯗ ꯂꯣꯏꯅ ꯄꯨꯔꯣ ꯈꯣꯠꯂꯣꯅ ꯍꯥꯏꯕ ꯑꯗꯨꯗꯤ ꯄꯨꯔꯒꯦ ꯑꯩ ꯁꯤꯔꯣꯏꯗꯕ ꯖꯥ ꯑꯗꯨꯝ ꯍ ꯄꯤꯒꯗ ꯁꯥ ꯍꯥꯏ
ꯊ ꯀꯜꯂꯨꯗ ꯅ ꯃꯁꯥ ꯊ ꯃꯁꯥꯒꯤ ꯃꯆꯥꯗ ꯌꯣꯟꯕꯒ ꯄꯩꯁꯥ ꯁꯦꯝꯐꯝ ꯃꯥ ꯌꯧꯅꯦꯕ
ꯀꯔꯤ
ꯃꯄꯤ ꯀꯨꯕ ꯑꯣꯏꯈꯤꯕꯗ ꯃꯆꯥꯗꯣ ꯑꯁꯤꯪ ꯈꯪꯅ ꯌ ꯅꯉꯦ ꯊꯥꯕ ꯃꯣꯏꯅ ꯆꯪꯉꯁꯦ ꯀꯣꯟꯕꯒꯤ ꯊꯥ ꯑꯃ ꯆꯪꯉꯦꯀꯣ
ꯑꯥ
ꯑꯣꯣꯛ ꯀꯣꯔꯤ ꯊꯥ ꯃꯈꯥꯏ ꯑꯃ ꯆꯪꯉꯦꯀꯣ ꯑꯗꯒꯤ ꯃꯆꯥ ꯊꯥꯏꯅꯕꯗꯨꯒꯤ ꯃꯇꯨꯡꯗ ꯊꯥ ꯑꯃ ꯃꯈꯥꯏ ꯌꯥꯝ ꯄꯥꯕꯅꯦ ꯊꯥ ꯑꯃ ꯃꯈꯥꯏꯅꯤ ꯊꯥ ꯑꯍꯨꯝꯗꯨꯗꯤ ꯀꯁ ꯄ ꯀ ꯊꯥ ꯑꯃ ꯃꯈꯥꯏ ꯃꯆꯥ ꯈꯥꯏꯅ ꯃꯈꯥꯏꯗꯤ ꯐꯥꯗꯕꯅꯦ ꯃꯁꯨ
ꯎ ꯑꯩ ꯑꯩꯒꯤꯗꯤ ꯊꯥ ꯃꯈꯥꯏꯃꯒ ꯐꯥꯗꯦꯗ ꯎ ꯅꯨꯃꯤꯠ ꯇꯔꯥ ꯇꯔꯥꯍꯨꯝꯗꯣꯏꯗ ꯃꯅꯨꯡ ꯀꯣꯛꯁꯜꯂꯛꯑꯒ
ꯊꯥ ꯑꯃ ꯃꯈꯥꯏ ꯐꯥꯗꯕꯅꯦꯕ ꯑꯗꯨ ꯊꯥ ꯑꯃ ꯂꯥꯏꯁꯦꯟꯁ ꯈꯥꯡꯉꯕꯅꯦꯕ ꯑꯗꯨ ꯄꯥꯔꯨꯕ ꯑꯗꯨꯝ ꯊꯥ ꯑꯍꯨꯝꯕꯗꯒꯤ ꯄꯥꯔꯨꯕ ꯑꯗꯨꯝ ꯆꯥꯎꯔꯥꯛꯅ ꯄꯥꯕꯗ ꯊꯥ ꯑꯍꯨꯝꯗꯒꯤ ꯑꯃꯖ ꯄꯨꯊꯣꯛꯅꯦꯕ
ꯎꯝ
ꯕꯦꯁꯇꯣ ꯈꯥꯏꯗꯣꯛꯈ꯭ꯔꯦꯅ ꯍꯥꯏꯗꯤ ꯃꯔꯨꯝ ꯀꯣꯟꯕꯒꯤ ꯇꯥꯏꯃꯤꯡꯗꯣ
ꯎꯝ
ꯑꯗꯨꯃꯥꯏꯅ ꯈꯥꯏꯗꯣꯛꯍꯟꯂꯒ ꯂꯣꯏꯕꯗ ꯏꯟꯀꯝꯗꯣ ꯐꯖꯅ ꯂꯥꯛꯏꯗꯗꯅ ꯃꯆꯥꯗꯣ ꯇꯔꯥꯗ ꯑꯣꯜꯂꯁꯨ ꯃꯄꯤꯕ ꯂꯤꯁꯤꯡ ꯑꯃꯃꯝꯅꯤ ꯅꯠꯇ꯭ꯔꯥ ꯆꯥꯝ ꯆꯥꯝꯗ ꯌꯜꯂꯁꯨ ꯄ ꯁꯃ
ꯃꯉꯗ ꯑꯩꯈꯣꯏ ꯈꯔ ꯆꯥꯎꯈꯠꯂꯛꯄꯩ ꯃꯆꯥ ꯈꯔꯅ ꯆꯥꯕ ꯍꯔꯛꯄꯕꯨꯒꯤ ꯁꯤꯔꯣꯏꯔꯀꯥꯟꯗ ꯆꯥꯝꯃꯡꯩ ꯆꯥꯝꯃ ꯍꯨꯝꯐꯨꯅꯤꯉꯣ ꯀꯨꯝꯗꯅꯥꯒꯦꯥꯗ
ꯍꯥꯥ
ꯍꯦꯛ ꯑꯣꯟꯕ ꯆꯥꯝꯃ ꯍꯥꯏꯔ ꯆꯥꯝꯃ ꯆꯥꯝꯃꯗꯪ ꯄꯥꯎꯕꯗ ꯃꯇꯦꯡꯅ ꯂꯨꯄꯥ ꯂꯤꯁꯤꯡ ꯑꯃꯃꯝꯒꯤ ꯆꯥꯡꯝ ꯄꯨꯊꯣꯛꯑꯦꯕ ꯑ ꯇꯥꯔ ꯃꯄꯤ ꯃꯄꯤ ꯀꯨꯟꯗ ꯂꯤꯁꯤꯡ ꯀꯨꯟꯗ ꯑꯗꯨꯝ ꯇꯥꯔꯣ ꯊꯥ ꯑꯍꯨꯝꯗꯨꯗ ꯃꯆꯤꯟꯖꯥꯛꯀꯤ ꯈꯥꯏꯗꯣꯛꯈꯤꯕꯗ ꯂ ꯂꯤꯁꯤꯡ ꯃꯉꯥ ꯐꯥꯅ ꯆꯪꯕꯅꯤ
ꯑꯗꯨ ꯑꯗꯨ ꯍꯥꯏꯖꯕ ꯋꯥꯅꯤ ꯆꯥꯁꯤꯜꯂꯀꯥꯟꯗꯗꯤ ꯐꯔꯛ ꯀꯥꯏꯅꯤ
ꯑ ꯑꯣꯏꯗꯤ ꯏ ꯌꯃ ꯎꯔꯦꯒꯤ ꯆꯥꯛ ꯆꯥꯛꯁꯦ ꯅꯨꯡꯇꯤꯒꯤ ꯊꯣꯡꯉꯉꯤ ꯀꯦꯖꯤ ꯑꯅꯤ ꯐꯔꯤꯌꯥꯅꯤ ꯃꯊꯛ ꯊꯣꯡꯉ
ꯂꯃꯥꯡ ꯇꯨꯝꯍꯥꯡ ꯑꯣꯏꯅ ꯂꯩꯕ ꯑꯣꯏꯗꯤ ꯍꯥꯕꯥ ꯃꯇꯇꯣꯛ ꯀꯥ ꯍꯥꯖꯤꯜꯂꯒ ꯑꯦ ꯆꯥꯔꯣꯁꯦ ꯑꯗꯨꯝ ꯊꯥꯖ ꯊꯝꯃꯦꯕ ꯑꯂꯁꯨ ꯅꯪ ꯑꯣꯏꯔꯣꯏ ꯑꯩꯅ ꯍꯥꯏꯖ ꯅꯠꯇ꯭ꯔꯥ ꯇꯥ ꯃꯥꯁꯤꯥꯛꯅꯤ ꯅꯪ ꯆꯥꯛ ꯄ ꯄꯤꯖꯕꯁꯨ ꯑ ꯋꯥꯏ ꯑꯃ ꯂꯧꯔꯛꯀꯅꯤ ꯑ ꯑꯃꯨ ꯂꯧꯔꯛꯀꯅꯤ
ꯆꯪꯉꯤꯗ ꯑꯩꯁꯨ ꯆꯦꯡꯀꯨꯞ ꯂꯧꯔꯦ ꯑꯗꯒꯤ
ꯀꯥꯗꯤ ꯀꯥꯟꯅꯗꯕꯅꯦ ꯍꯥꯏꯖꯕꯋꯥꯅꯦ ꯅꯪꯉꯣꯟꯗ ꯅꯨꯡꯉꯥꯏꯇꯦ ꯍꯥꯏꯕ ꯋꯥꯅꯤ ꯍꯣꯏ ꯆꯥꯕꯩ ꯑꯃꯅꯤ ꯑꯗꯨꯝ ꯊꯝꯕꯕꯨ ꯑꯣꯏꯗꯤ ꯌꯨꯝꯒꯤꯕꯨ ꯂꯨꯈꯥꯛ ꯅꯨꯡꯈꯥꯛꯀ ꯆꯥꯕ ꯈꯣꯠꯄꯗꯤ ꯂꯣꯏ ꯌꯥꯕꯀꯣ
ꯌꯥꯝꯁꯜꯂꯛꯑꯗꯤ ꯀ ꯀ ꯀꯗꯥꯏꯗꯒꯤ ꯅꯪ ꯑꯩꯈꯣꯏꯅ ꯂꯨꯈꯥꯛ ꯈꯣꯝꯕ ꯉꯝꯕꯁꯨ ꯅꯠꯇꯦ
ꯑꯗꯨ ꯁꯦꯝꯕ ꯉꯝꯃꯕꯨꯗꯤ ꯕꯦꯁ ꯇꯥꯕ
ꯎꯝ
ꯃꯆꯥ ꯑꯣꯟꯂꯤꯅꯦ
ꯑꯥ
ꯄꯨ